ꯇꯥꯏꯌꯦ
ꯑꯣ ꯀꯩꯗꯧꯔꯝꯃꯤꯅꯣ ꯍꯧꯖꯤꯛꯄꯣ?
ꯍꯧꯖꯤꯛꯁꯦ ꯊꯕꯛ ꯇꯧꯔꯝꯕꯅꯦ ꯉꯥꯏꯍꯥꯛ ꯑꯃꯨꯛ ꯄꯣꯊꯥꯒꯦꯅ ꯑꯃꯨꯛ ꯐꯝꯃꯤ꯫
ꯑꯣ ꯅꯣꯏꯒꯤ ꯀꯩꯅꯣ ꯂꯩꯉꯣꯏ ꯆꯦꯛ ꯀꯩ ꯀꯩ ꯍꯣꯟꯕ ꯈꯣꯠꯄ ꯇꯧꯕꯗꯤ ꯂꯣꯏꯈ꯭ꯔꯕꯣ ꯇꯧꯔꯣꯏꯗ꯭ꯔꯣ?
ꯇꯧꯗꯣꯏꯅꯦ ꯁꯤꯒꯤ ꯑꯈꯣꯏꯒꯤ ꯏꯃꯨꯡꯒꯤ ꯊꯕꯛꯁꯤꯡꯖꯦ ꯍꯥꯟꯅ ꯂꯣꯏꯁꯜꯂꯦꯗꯅꯀꯣ ꯑꯗꯨꯒ ꯅꯨꯡꯗꯥꯡ ꯋꯥꯏꯔꯝ ꯅꯨꯡꯗꯥꯡ ꯋꯥꯏꯔꯝ ꯌꯧꯕꯗꯤ ꯌꯧꯔꯛꯇꯣꯔꯦ ꯉꯥꯍꯥꯛ ꯋꯥꯠꯂꯤ꯫ ꯄꯨꯡꯈꯥꯏ ꯄꯨꯡꯃꯨꯛ ꯂꯩꯔꯒ ꯑꯗꯨꯃꯥꯏꯅ ꯇꯧꯔꯒ ꯇꯧꯃꯥꯟꯅꯔꯁꯦ ꯑꯈꯣꯏ ꯃꯌꯥꯝꯖꯦ ꯄꯨꯂꯞ ꯂꯣꯏꯁꯤꯜꯂꯒ ꯑꯗꯨꯝ ꯊꯣꯛꯑꯒ ꯍꯣꯜꯂꯁꯦ ꯑꯗꯨꯥꯏꯅ ꯇꯧꯔꯒ꯫ ꯍꯥꯏꯅꯔꯤꯟ
ꯑꯣ ꯑꯗꯨ ꯍꯥꯏꯔꯒꯀꯣ ꯉꯁꯤꯁꯦ ꯃꯍꯥꯗꯦꯕꯗ ꯂꯩꯍꯥꯎ ꯀꯠꯄ ꯈꯣꯠꯄ ꯇꯥꯕ ꯅꯨꯃꯤꯠ ꯑꯣꯏꯌꯦꯕꯀꯣ ꯉꯁꯥꯏꯗꯣ ꯑꯈꯣꯏꯗꯣ ꯄꯨꯡ ꯃꯉꯥ ꯃꯈꯥꯏ ꯁ꯭ꯋꯥꯏꯗ ꯆꯤꯡ ꯀꯥꯏꯌꯦꯕꯀꯣ ꯆꯤꯡ ꯀꯥꯕ ꯀꯥꯟꯗ ꯅꯣꯡꯗꯣ ꯑꯗꯨꯝ ꯇꯥꯕ ꯍꯥꯏꯇꯥꯔꯦ ꯑꯗꯨ ꯂꯩꯍꯥꯎꯗꯣ ꯉꯁꯤꯗꯤ ꯃꯤꯗꯣ ꯂꯥꯏꯗ ꯀꯠꯄ ꯅꯨꯃꯤꯠ ꯇꯥꯕꯒꯤꯅꯦꯅ ꯃꯌꯥꯝ ꯍꯦꯛꯑ ꯂꯩꯔꯝꯃꯦꯕ ꯍꯥꯏꯗꯤ ꯍꯥꯟꯅ ꯄꯥꯜꯂꯝꯕ ꯃꯌꯥꯝꯗꯨꯗ ꯄꯥꯜꯂꯝꯗ꯭ꯔꯦꯕ ꯑꯗꯨ ꯌꯨꯝꯒꯤꯁꯨ ꯀꯩꯒꯤꯁꯨ ꯍꯦꯛꯅꯕ ꯑꯗꯒꯤ ꯃꯤꯅꯁꯨ ꯅꯤꯄꯥꯥꯟ ꯉꯥꯛꯇꯪ ꯍꯦꯛꯑꯝ ꯍꯦꯛꯄꯤꯔꯝꯃꯣ ꯂꯥꯏ ꯑꯔꯨꯕ ꯑꯃ ꯈꯨꯔꯨꯝꯝꯕꯩꯅꯦ ꯈꯣꯠꯄꯩꯅꯦꯒ ꯍꯥꯏꯔꯒ ꯁꯤꯡꯉꯛꯄꯁꯨ ꯇꯧꯋꯦꯕ ꯑꯗꯨꯒ ꯃꯊꯛ ꯌꯧꯔꯀꯥꯟꯗꯗꯤꯅꯦ ꯑꯗꯨꯝ ꯂꯥꯏ ꯅꯨꯃꯤꯠ ꯑꯣꯏꯕꯩꯔꯥ ꯀꯩꯒꯤꯅꯣ ꯈꯪꯗꯦ ꯂꯩꯍꯥꯎ ꯃꯌꯥꯝ ꯄꯥꯜꯂꯝꯕ ꯑꯗꯣ ꯑꯝꯇ ꯄꯥꯜꯂꯝꯗꯕ ꯑꯗ ꯅꯣꯏꯔꯣꯝꯗꯒꯤ ꯑꯃꯨꯛ ꯑꯗꯨꯝ ꯑꯗꯨꯒꯨꯝꯕ ꯂꯩꯍꯥꯎ ꯀꯠꯄ ꯈꯣꯠꯄ ꯇꯧꯕꯒꯤ ꯅꯨꯃꯤꯠꯀ ꯂꯩꯕꯗꯣ ꯂꯩꯇꯕ꯭ꯔꯥ ꯀꯃꯥꯏꯅ ꯇꯧꯋꯤ ꯀꯩꯝ ꯇꯧꯗꯕ꯭ꯔꯥ
ꯂꯩꯗꯤ ꯂꯩꯕꯅꯦ ꯍꯥꯏꯅꯕꯅꯦ ꯑꯗꯣ ꯑꯩ ꯉꯁꯤꯗꯤ ꯀꯔꯤꯝ ꯇꯥꯗꯤꯌꯦ ꯑꯩꯈꯣꯏ ꯏꯃꯨꯡꯗꯁꯨ ꯀꯅꯥꯝꯇ ꯉꯁꯤ ꯂꯩꯍꯥꯎ ꯀꯠꯄꯁꯨ ꯎꯗꯦ ꯇꯥ ꯇꯥꯁꯨ ꯇꯥꯗꯦ ꯀꯅꯥꯝ ꯍꯥꯏꯅꯗꯤꯌꯦ ꯅꯪꯅ ꯍꯥꯏꯔꯀꯥꯟꯗ ꯍꯧꯖꯤꯛ ꯈꯪꯉꯤꯁꯤꯅꯤꯗꯅ
ꯑꯣ ꯑꯗꯨꯝ ꯍꯥꯏꯗꯤꯅꯦ ꯆꯍꯤ ꯑꯃꯒꯤꯅꯦ ꯏꯉꯥꯒꯤ ꯇꯔꯥꯃꯔꯤ ꯄꯥꯟꯕꯁꯦ ꯑꯁꯤ ꯂꯩꯍꯥꯎ ꯀꯠꯄ ꯅꯨꯃꯤꯠ ꯍꯥꯏꯔꯒ ꯑꯗꯨꯝ ꯈꯪꯅꯔ ꯇꯧꯕꯗꯣ ꯑꯗꯨꯃꯥꯏꯅ ꯇꯧꯕꯅꯦꯕꯀꯣ ꯑꯗꯨ ꯅꯣꯏꯁꯨ ꯇꯧꯔꯝꯒꯗ꯭ꯔꯥ ꯑꯗꯨꯝ ꯑꯍꯟ ꯂꯃꯟ ꯑꯗꯨꯝ ꯂꯩꯕꯅꯤꯅ ꯇꯧꯔꯝꯒꯗ꯭ꯔꯥ ꯈꯣꯠꯂꯝꯒꯗ꯭ꯔꯥꯅ ꯍꯪꯉꯛꯏꯅꯤꯅꯦ
ꯍꯣꯏ ꯂꯩꯍꯥꯎ ꯀꯠꯄ ꯅꯨꯃꯤꯠ ꯀꯥꯏꯁꯦ ꯇꯥꯗꯤ ꯇꯥꯏꯌꯦꯕꯀꯣ ꯑꯗꯨꯕꯨ ꯑꯩꯈꯣꯏ ꯏꯃꯨꯡꯒꯤ ꯑꯣꯏꯅ ꯇꯧꯕ꯭ꯔꯥ ꯇꯧꯗꯕ꯭ꯔꯥ ꯍꯥꯏꯕꯗꯨ ꯑꯩ ꯆꯞ ꯆꯥꯕꯤꯗꯤ ꯈꯪꯗ꯭ꯔꯦꯕꯀꯣ ꯑꯗꯨꯒ ꯅꯪ ꯍꯧꯖꯤꯛ ꯄꯜꯂꯛꯑꯀꯥꯟꯗ ꯑꯩ ꯈꯪꯉꯤꯁꯤꯅꯤ ꯑꯩ ꯍꯣꯔꯦꯟ ꯑꯩ ꯈꯣꯏ ꯏꯇꯩꯃꯗ ꯍꯪꯒꯦ ꯂꯩꯍꯥꯎ ꯀꯠꯄ ꯅꯨꯃꯤꯠ ꯇꯥꯏ ꯍꯥꯏꯌꯦ ꯁꯨꯃꯥꯏꯅ ꯇꯧꯋꯦ ꯀꯠ ꯀꯠꯇꯣꯏꯔ ꯀꯠꯂꯣꯏꯗꯣꯏꯔ ꯑꯩ ꯀꯣꯟꯅ ꯍꯪꯉꯒꯦ
ꯑꯣ ꯑꯩꯈꯣꯏꯗꯤ ꯑꯃꯨꯛ ꯂꯩꯍꯥꯎꯁꯦ ꯅꯍꯥꯟꯋꯥꯏ ꯑꯩꯈꯣꯏ ꯂꯥꯏꯔꯛꯇꯁꯨ ꯃꯌꯥꯝ ꯃꯌꯥꯝ ꯃꯌꯥꯝ ꯊꯥꯔꯝꯃꯦꯕ ꯍꯥꯏꯕꯗꯤ ꯂꯩꯥꯍꯥꯎ ꯇꯔꯦꯠ ꯅꯤꯄꯥꯜ ꯊꯥꯔꯝꯃꯦ ꯑꯗꯨꯝ ꯆꯍꯤ ꯈꯨꯗꯤꯡꯒꯤ ꯑꯗꯨꯝ ꯅꯤꯡꯁꯤꯡꯉꯛꯄꯗꯣ ꯁꯤ ꯃꯇꯝꯁꯤ ꯌꯧꯔꯛꯄꯒ ꯀꯥꯟꯗ ꯑꯗꯨꯝ ꯑꯗꯨ ꯌꯧꯕ ꯃꯥꯂꯦꯒ ꯍꯥꯏꯔꯒ ꯂꯩꯍꯥꯎ ꯌꯥꯝ ꯁꯥꯠꯄ ꯃꯇꯝ ꯑꯣꯏꯇꯥꯔꯒꯗꯤ ꯑꯗꯨ ꯀꯌꯥꯝ ꯋꯥꯠꯂꯤꯒ ꯑꯗꯨꯝ ꯍꯪꯅꯕꯗꯣ ꯑꯗꯨꯝ ꯍꯪꯅꯩ ꯑꯗꯣ ꯅꯣꯏꯒꯤꯗꯤ ꯂꯩꯍꯥꯎꯒꯨꯝꯕ ꯍꯧꯕ꯭ꯔꯣ ꯍꯧꯗꯕ꯭ꯔꯣ ꯑꯗꯩ ꯍꯥꯟꯅ ꯍꯧꯔꯝꯕ ꯂꯩꯔꯝꯕ꯭ꯔꯣ ꯀꯃꯥꯏꯅ ꯇꯧꯏ ꯍꯥꯟꯅꯗꯤ ꯑꯗꯨꯝ ꯎ ꯂꯝꯕꯤ ꯀꯩꯀꯩꯁꯦ ꯍꯥꯏꯗꯤ ꯂꯝ ꯀꯩꯀꯩꯁꯦ ꯐꯖꯅ ꯃꯔꯥꯡ ꯀꯥꯏꯅ ꯂꯩꯔꯝꯕꯅ ꯑꯗꯨꯝ ꯍꯧꯅꯔꯝꯃꯤꯅ ꯅꯣꯏꯒꯤ ꯍꯧꯔꯝꯕ꯭ꯔꯣ ꯀꯃꯥꯏꯅ ꯇꯧꯒꯦ ꯑꯗꯨ ꯈꯔ ꯍꯥꯏꯔꯝꯃꯨꯅꯦ
ꯂꯩꯍꯥꯎꯁꯦ ꯑꯩꯈꯣꯏꯒꯤ ꯂꯩꯍꯥꯎ ꯑꯉꯧꯕꯗꯨꯃ ꯍꯧꯔꯝꯃꯦꯕꯀꯣ ꯑꯗꯨꯁꯨ ꯑꯩꯅ ꯀꯪ ꯀꯪꯂꯥꯗ ꯊꯥꯕꯅꯦꯕ ꯑꯥ ꯑꯩꯈꯣꯏ ꯁꯤꯒꯤ ꯃꯣꯏꯒꯤ ꯃꯀꯨꯕꯣꯛꯁꯦ ꯂꯩꯁꯨ ꯌꯥꯝ ꯊꯥꯏꯌꯦꯕꯀꯣ ꯑꯗ ꯃꯣꯏꯗ ꯆꯠꯄꯗ ꯑꯩꯈꯣꯏ ꯃꯥꯝꯃꯗꯨꯅ ꯑꯩꯉꯣꯟꯗ ꯄꯤꯕꯤꯔꯛꯄꯅꯦꯕ ꯁꯤ ꯅꯪꯒꯤ ꯊꯥꯖꯔꯨꯔꯣꯅ ꯑꯗꯣ ꯒꯝꯂꯥꯗ ꯌꯥꯝ ꯀꯨꯏꯅ ꯁꯥꯠꯂꯝꯃꯦ ꯆꯍꯤ ꯇꯔꯥꯃꯨꯛꯀꯤ ꯃꯥ ꯃꯊꯛꯇ ꯍꯦꯟꯅ ꯍꯧꯔꯝꯃꯦꯕꯀꯣ ꯑꯗ ꯒꯝꯂꯥꯗꯣ ꯁꯨꯝ ꯀꯩꯅꯣ ꯇꯧꯔꯛꯑꯣ ꯃꯥꯒꯤ ꯂꯩꯍꯥꯎꯁꯤꯅ ꯁꯨꯝ ꯆꯥꯎꯔꯛꯄꯗꯒꯤ ꯒꯝꯂꯥꯁꯦ ꯃꯥꯒꯤ ꯄꯥꯇ꯭ꯔꯁꯤꯒ ꯆꯥꯟꯅ ꯇꯥꯕ ꯍꯥꯏ ꯇꯥꯔꯦꯀꯣ ꯑꯗꯒꯤ ꯑꯩꯈꯣꯏꯅ ꯑꯃꯨꯛ ꯏꯁꯤꯡ ꯍꯥꯞꯅꯅꯕꯒꯤ ꯕ꯭ꯔꯥꯏꯠꯇꯣ ꯑꯗꯩꯗ ꯕ꯭ꯔꯥꯏꯠꯇꯤ ꯈꯤꯇꯪ ꯀꯥꯏꯕ ꯂꯩꯌꯦꯕꯀꯣ ꯑꯗꯨꯏꯗ ꯑꯃꯨꯛ ꯂꯩꯕꯥꯛ ꯃꯌꯥꯝ ꯍꯥꯞꯆꯤꯜꯂꯒ ꯑꯃꯨꯛ ꯀꯨꯏꯅ ꯑꯃꯨꯛ ꯃꯥꯁꯦ ꯍꯧꯔꯝꯃꯦꯕ ꯈꯪꯕ꯭ꯔꯥ ꯑꯗꯣ ꯀꯃꯥꯏꯅ ꯇꯧꯕꯅꯣ ꯈꯪꯗꯦ ꯁꯨꯝ ꯅꯣꯡꯃ ꯅꯣꯡꯃ ꯁꯨꯝ ꯀꯪꯖꯜꯂꯛꯑꯒ ꯑꯩꯈꯣꯏꯅ ꯃꯥꯁꯦ ꯁꯦꯝꯕꯤꯕ ꯋꯥꯠꯄꯒꯤꯔꯥ ꯅꯠꯇ꯭ꯔꯒ ꯇꯤꯟ ꯆꯥꯔꯛꯏꯔꯥ ꯀꯩꯅꯣ ꯈꯪꯗꯦ ꯑꯗꯨꯃꯥꯏꯅ ꯇꯧꯔꯒ ꯇꯝ ꯇꯝ ꯇꯝ ꯇꯝ ꯇꯝ ꯇꯧꯔꯒ ꯃꯥꯁꯦ ꯁꯤꯈ꯭ꯔꯦꯕ ꯑꯗꯨꯏ ꯃꯇꯨꯡꯗꯗꯤ ꯀꯩꯝ ꯊꯥꯗ꯭ꯔꯦ ꯑꯗꯨꯒ ꯑꯥ ꯂꯩꯍꯥꯎ ꯄꯥꯝꯕꯤ ꯑꯆꯧꯕ ꯑꯃ ꯂꯩꯕꯥꯛꯇ ꯍꯧꯔꯝꯃꯦ ꯑꯗꯨꯅ ꯑꯃꯨꯛ ꯑꯩꯈꯣꯏꯒꯤ ꯁꯅꯥꯒꯤ ꯂꯩꯍꯥꯎꯗꯤ ꯅꯠꯇꯕꯤꯗ ꯎꯝ ꯑꯩꯈꯣꯏꯒꯤ ꯆꯟꯗꯣꯟ ꯃꯆꯨ ꯑꯣꯏ ꯀꯩ ꯑꯣꯏ ꯇꯧꯋꯦꯕ ꯑꯗꯨꯅ ꯑꯃꯨꯛ ꯈꯪꯕ ꯑꯉꯧꯕꯗꯒꯤ ꯈꯤꯇꯪꯁꯨ ꯑꯃꯨꯛ ꯌꯥꯛꯁꯟꯕ ꯑꯗꯨꯒ ꯂꯩꯁꯨ ꯈꯔ ꯆꯥꯎꯋꯦꯕꯀꯣ ꯃꯥꯅ ꯑꯗꯨ ꯄꯥꯝꯕꯤꯗꯨꯝꯁꯨ ꯍꯧꯔꯝꯃꯦ ꯑꯗꯨꯗꯤ ꯃꯇꯝꯒꯤ ꯃꯇꯨꯡ ꯃꯇꯨꯡꯏꯟꯅ ꯁꯨꯝ ꯖꯒꯥ ꯂꯩꯔꯛꯇꯕꯗꯒꯤ ꯑꯗꯨꯝ ꯃꯥꯗꯤ ꯑꯗꯨꯝ ꯌꯥꯟꯈ꯭ꯔꯦꯕ ꯑꯩꯈꯣꯏꯅ ꯑꯗ ꯑꯗꯨꯃꯥꯏ ꯇꯧꯔꯒ ꯄꯥꯝꯕꯤ ꯑꯅꯤꯗꯤ ꯍꯧꯗꯤ ꯍꯧꯔꯝꯃꯦ
ꯍꯣꯏ ꯑꯗꯣ ꯍꯧꯖꯤꯛꯀꯤ ꯂꯩꯍꯥꯎ ꯅꯪꯅ ꯍꯥꯏꯕꯗꯣ ꯆꯟꯗꯣꯟ ꯃꯆꯧꯗꯨꯅ ꯇꯧꯕ ꯃꯆꯨꯗꯣ ꯑꯗꯩ ꯁꯅꯥ ꯂꯩꯍꯥꯎꯗꯩꯁꯨ ꯑꯗꯨꯅ ꯐꯖꯕꯁꯨ ꯍꯦꯟꯕꯩ ꯍꯣꯏ ꯐꯖꯕꯕꯨꯗꯤ ꯑꯗꯨꯝ ꯉꯪꯁꯛ ꯉꯥꯡꯕ ꯁꯅꯥ ꯂꯩꯍꯥꯎꯗꯣ ꯑꯗꯨꯝ ꯐꯖꯩꯀꯣ ꯑꯗꯨꯒ ꯃꯅꯝꯒꯨꯝꯕ ꯅꯨꯡꯁꯤꯕꯅꯦ ꯍꯧꯖꯤꯛꯀꯤ ꯁꯅꯥ ꯂꯩꯍꯥꯎꯗꯣ ꯌꯥꯝ ꯅꯨꯡꯁꯤꯕꯅꯦ ꯃꯅꯝ ꯑꯗꯣ ꯍꯥꯏꯕꯗꯤ ꯂꯩꯍꯥꯎ ꯑꯇꯩ ꯃꯌꯥꯝꯗꯒꯤ ꯑꯉꯧꯕꯗꯩꯩꯁꯨ ꯑꯗꯒꯤ ꯑꯉꯥꯡꯕꯗꯩꯩꯁꯨ ꯃꯅꯝ ꯃꯅꯝ ꯈ꯭ꯋꯥꯏ ꯇꯣꯞ ꯇꯣꯞꯄ ꯇꯣꯉꯥꯟ ꯑꯃ ꯇꯧꯔꯒ ꯌꯥꯝ ꯀꯟꯕꯁꯨ ꯀꯟꯕꯅꯦꯕ ꯑꯗꯒꯤ ꯑꯗꯨꯗꯤ ꯍꯦꯛꯑꯒ ꯏꯃꯨꯡꯗꯒꯨꯝꯕ ꯊꯝꯕ ꯈꯣꯠꯄ ꯇꯧ ꯇꯔꯒꯗꯤ ꯑꯗꯨꯝ ꯀꯩꯅꯣ ꯇꯧꯋꯦ ꯍꯥꯏꯕꯗꯤ ꯑꯗꯨꯝ ꯅꯨꯡꯁꯤꯔꯒꯥ ꯂꯩꯕ ꯗꯣ ꯑꯗꯨ ꯇꯧꯋꯦ ꯍꯣꯏ ꯑꯩꯈꯣꯏꯁꯨ ꯂꯩꯍꯥꯎ ꯌꯥꯝ ꯍꯧꯔꯝꯃꯦ ꯑꯉꯥꯡ ꯑꯣꯏꯔꯤꯀꯥꯟꯗꯁꯨ ꯂꯩꯍꯥꯎꯁꯤ ꯍꯦꯛꯄꯒꯤ ꯀꯥꯕꯗ ꯀꯥꯕꯗ ꯎ ꯃꯌꯥꯝꯁꯤ ꯀꯥꯕꯗꯀꯣ ꯁꯤꯗ ꯑꯩꯈꯣꯏ ꯂꯩꯥꯔꯛꯇ ꯍꯧꯕ ꯎ ꯃꯌꯥꯝꯁꯦ ꯀꯥꯗꯕ ꯑꯝꯇ ꯂꯩꯇꯦ ꯑ ꯅꯣꯏꯗꯤ ꯑꯉꯥꯡ ꯑꯣꯏꯔꯤꯀꯥꯟꯗ ꯂꯩꯍꯥꯎ ꯍꯦꯛꯄꯒꯤ ꯎ ꯑꯆꯧꯕ ꯀꯥꯕ ꯈꯣꯠꯄ ꯇꯧꯔꯛꯄꯥ ꯇꯧꯔꯛꯇꯕ꯭ꯔꯥ
ꯂꯩꯥꯍꯥꯎꯗꯒꯗꯤ ꯀꯥꯔꯒꯗꯤ ꯍꯦꯜꯂꯛꯇꯤꯌꯦ ꯑꯗꯨꯝ ꯆꯩꯅ ꯇꯧꯔꯒꯅꯦ ꯑꯗꯨꯝ ꯑꯩꯈꯣꯏ ꯕꯕꯥꯍꯣꯏꯅ ꯑꯗꯨꯝ ꯍꯦꯛꯅꯅꯕꯒꯤ ꯑꯩꯈꯣꯏꯒꯤ ꯅꯨꯡꯉꯥꯏꯅ ꯑꯩꯈꯣꯏꯒꯤ ꯍꯦꯛꯄꯗ ꯂꯥꯏꯅ ꯍꯦꯛꯅꯕꯒꯤ ꯑꯩꯈꯣꯏ ꯃꯇꯣꯟꯜꯁꯤꯗ ꯀꯣꯆꯤ ꯃꯆꯥ ꯑꯃ ꯄꯥꯜꯂꯒ ꯑꯗꯨꯃꯥꯏꯅ ꯇꯧꯔꯒꯅꯦ ꯐ ꯐꯥ ꯐꯠ ꯆꯤꯡꯉ ꯆꯤꯡꯉ ꯑꯗꯨꯃꯥꯏꯅ ꯇꯧꯔꯒ ꯍꯦꯛꯑꯦꯕ ꯑꯗꯒꯤ ꯍꯧꯖꯤꯛꯀꯤ ꯑꯩꯒꯤ ꯀꯩꯅꯣ ꯒꯝꯂꯥꯗ ꯊꯥꯕꯗꯗꯤ ꯑꯗꯨꯝ ꯑꯩꯈꯣꯏꯅ ꯑꯗꯨꯝ ꯂꯥꯝꯃ ꯐꯪꯉ ꯍꯦꯛ ꯄ ꯄꯣꯠ ꯑꯣꯏꯌꯦꯕꯀꯣ ꯑꯗꯨ ꯃꯥꯗꯤ ꯍꯥꯟꯅ ꯒꯝꯂꯥꯗ ꯂꯩꯔꯤꯉꯩꯗ ꯑꯗꯨꯝ ꯄꯤꯛꯑꯝꯃꯦꯕꯀꯣ ꯑꯗꯒꯤ ꯒꯝꯂꯥꯗꯣ ꯁꯤꯟꯗꯣꯛꯄꯗꯒꯤ ꯕ꯭ꯔꯥꯏꯠꯇ ꯍꯥꯞꯄꯛꯄꯗꯒꯤꯗꯤ ꯎꯝ ꯐꯨꯠ ꯇꯔꯦꯠꯀꯨꯝꯕ ꯆꯥꯡ ꯅꯤꯄꯥꯟꯒꯨꯝꯕꯩ ꯆꯥꯡ ꯑꯣꯏꯔꯝꯒꯅꯤ ꯑꯗꯨꯃꯥꯏꯅ ꯃꯥꯁꯦ ꯋꯥꯡꯉꯦꯕ ꯑꯗꯨꯗꯤ ꯃꯥꯗꯤ ꯑꯩꯈꯣꯏꯅ ꯑꯗꯨꯝ ꯂꯥꯝꯃ ꯍꯦꯛꯄ ꯐꯪꯕ ꯄꯣꯠ ꯑꯣꯏꯗꯅꯀꯣ ꯑꯗꯨꯅ ꯌꯥꯝ ꯅꯨꯡꯉꯥꯏ ꯃꯥꯗꯤ ꯑꯗꯨꯅ ꯑꯗꯨꯝ ꯅꯨꯡꯇꯤꯒꯤ ꯂꯥꯏ ꯀꯠꯅꯅꯕꯒꯤ ꯂꯩꯁꯦ ꯑꯗꯨꯗꯒꯤ ꯑꯗꯨꯝ ꯈꯪꯕ꯭ꯔꯥ ꯑꯗꯒꯤ ꯂꯩꯍꯥꯎ ꯑꯗꯨ ꯌꯥꯝꯅ ꯁꯥꯕ ꯅꯨꯃꯤꯠꯇꯒꯗꯤ ꯑꯗꯨꯝ ꯑꯩꯈꯣꯏꯅ ꯁꯨꯝ ꯂꯤꯛꯂꯤꯗꯒꯥ ꯍꯥꯜꯂꯒꯀꯣ ꯀꯨꯏꯅ ꯊꯝꯕ ꯌꯥꯅꯕꯅꯦ ꯀꯥꯏꯅ ꯏꯁꯤꯡꯒ ꯍꯥꯞꯄꯒ ꯑꯗꯨꯃꯥꯏꯅ ꯇꯧꯔꯒ ꯊꯝꯃꯛꯑꯦ ꯃꯌꯥꯝ ꯑꯃ ꯖꯠ ꯖꯥꯠ ꯑꯃ ꯇꯧꯔꯛꯏꯗ ꯊꯥꯏꯅ ꯎꯝ
ꯀꯣ ꯃꯤꯅꯁꯨ ꯑꯗꯨꯝ ꯊꯝꯅꯩꯑꯕ ꯑꯗꯨꯝ ꯑꯩ ꯅꯍꯥꯟ ꯅꯣꯡꯃꯥ ꯌꯦꯡꯒꯦꯅ ꯏꯁꯤꯡꯗ ꯍꯥꯞꯄꯒ ꯃꯈꯨꯝ ꯈꯨꯝꯖꯤꯟꯂꯒ ꯊꯝꯕꯅꯦꯕ ꯑꯗꯨ ꯀꯥꯟꯗ ꯅꯣꯡꯃ ꯅꯤꯅꯤ ꯂꯩꯔꯀꯥꯟꯗ ꯑꯗꯨꯝ ꯃꯅꯝ ꯅꯝꯃꯛꯛꯄꯒꯨꯝ ꯄꯨꯡꯉꯛꯄꯒꯨꯝ ꯇꯧꯋꯦ ꯑꯗꯨꯣ ꯃꯤꯅ ꯍꯥꯏꯕ ꯅꯍꯥꯟ ꯑꯃ ꯊꯥꯒꯠꯂꯛꯄꯗ ꯎꯕ ꯀꯥꯟꯗ ꯃꯣꯏ ꯆꯍꯤ ꯀꯌꯥ ꯁꯨꯔꯝꯗꯧ ꯃꯥꯜꯂꯦꯒ ꯍꯥꯏꯔꯒ ꯊꯥꯒꯠꯂꯛꯄ ꯀꯥꯟꯗ ꯑꯗꯨꯝ ꯆꯍꯤꯁꯦ ꯀꯨꯟ ꯀꯨꯟꯊ꯭ꯔꯥ ꯁꯨꯔꯕ ꯂꯩꯍꯥꯎꯅꯦꯒ ꯍꯥꯏꯔꯒ ꯁꯨꯡꯋꯥꯥꯏ ꯀꯥꯏꯗꯕꯤ ꯑꯗꯨꯝ ꯐꯖꯅ ꯍꯥꯞꯄ ꯊꯝꯃꯦ ꯑꯗꯨꯣ ꯃꯣꯏꯅ ꯊꯝꯃꯤꯁꯦ ꯏꯁꯤꯡ ꯈꯛꯇꯪ ꯍꯥꯞꯄꯤꯔ ꯑꯇꯣꯞꯄ ꯀꯩꯀꯩ ꯍꯥꯏꯗꯤ ꯃꯥ ꯀꯨꯏꯅ ꯄꯠꯊꯗꯅ ꯑꯗꯨꯒꯨꯝꯕ ꯍꯥꯞꯄ ꯖꯥꯠꯂꯥ ꯁꯨꯝ ꯅꯪ ꯈꯪꯕ꯭ꯔꯣ ꯈꯪꯗꯕ꯭ꯔꯣ ꯑꯗꯨꯏꯗꯣ
ꯑꯗꯨꯒꯤꯗꯤ ꯑꯩꯉꯣꯟꯗ ꯀꯩꯅꯣ ꯈꯪꯕꯗꯤ ꯀꯩꯁꯨꯝꯇ ꯂꯩꯇ꯭ꯔꯦꯕꯀꯣ ꯑꯗꯨꯕꯨ ꯑꯩꯈꯣꯏꯗꯤ ꯑꯉꯥꯡ ꯑꯣꯏꯔꯤꯉꯩꯗ ꯁꯨꯝ ꯍꯥꯞꯈꯤꯕꯅꯤ ꯄꯣꯠꯅꯦꯕꯀꯣ ꯑꯗꯨ ꯌꯥꯝ ꯀꯨꯏꯅ ꯀꯩꯁꯨ ꯆꯠꯈꯤꯗꯦꯕ ꯑꯩꯈꯣꯏꯗꯨꯁꯨ ꯉꯁꯥꯏꯒꯤ ꯃꯣꯏꯁꯦ ꯍꯤꯗꯥꯛꯀꯨꯝꯕ ꯑꯃ ꯁꯣꯏ ꯁꯤꯖꯤꯟꯅꯔꯝꯒꯗꯕ ꯃꯥꯜꯂꯤꯕ ꯅꯠꯇ꯭ꯔꯒꯗꯤ ꯁꯨꯝ ꯄꯨꯝꯗꯔꯛꯀꯅꯤꯗꯅ ꯑꯗ ꯄꯨꯝꯃꯛꯄ ꯍꯥꯏꯁꯦ ꯃꯥꯗꯣ ꯃꯆꯨꯗꯣ ꯑꯩꯈꯣꯏꯒꯤ ꯑꯃꯨꯛ ꯑ ꯀꯩꯅꯣ ꯑꯩꯈꯣꯏꯒꯤ ꯑ ꯑꯉꯧꯕꯗꯒꯤ ꯑꯩꯈꯣꯏꯒꯤ ꯀꯩꯍꯥꯏꯅꯤ ꯃꯆꯨ ꯑꯇꯣꯞꯄ ꯑꯃꯨꯛ ꯑꯣꯜꯂꯛꯇꯣꯏꯗꯅꯀꯣ ꯎꯅꯥ ꯑꯀꯪꯕꯑꯣꯏ ꯀꯩꯑꯣꯏ ꯇꯧꯔꯒ ꯑꯨꯠꯂꯛꯀꯗꯣꯏꯅꯤꯗꯅ꯫ ꯑꯗꯨꯃꯥꯏꯅ ꯑꯩꯈꯣꯏꯁꯨ ꯑꯣꯜꯂꯛꯑꯦꯕ ꯈꯔ ꯂꯩꯔꯀꯥꯟꯗ ꯉꯥꯡꯁꯤꯜꯂꯛꯄꯩ ꯀꯩꯑꯣꯏ ꯇꯧꯔꯀꯥꯟꯗ꯫ ꯑꯗꯣ ꯃꯣꯏꯒꯤꯗꯤ ꯍꯤꯗꯥꯛꯀꯨꯝꯕ ꯍꯥꯞꯄꯒ ꯊꯝꯕ ꯁꯣꯏ ꯁꯣꯏꯗꯅ ꯑꯣꯏꯔꯝꯒꯅꯤꯗ꯫
ꯍꯣꯏ ꯑꯗꯨꯃꯥꯏꯅꯗꯤ ꯑꯣꯏꯔꯝꯗꯣꯏꯅꯦꯕ ꯑꯩꯅ ꯎꯕꯅꯦꯕ ꯀꯅꯥꯅꯣ ꯑꯃ ꯅꯨꯄꯤ ꯑꯃꯈꯛꯅꯀꯣ ꯁꯤꯒꯤ ꯂꯩꯍꯥꯎꯁꯦ ꯆꯍꯤ ꯀꯌꯥ ꯁꯨꯔꯝꯗꯧ ꯃꯥꯟꯒꯦ ꯈꯣꯠꯀꯦꯒ ꯍꯪꯉꯀꯥꯟꯗ ꯃꯣꯏꯅ ꯑꯦ ꯁꯤꯁꯦ ꯆꯍꯤ ꯀꯨꯟ ꯀꯨꯟꯊ꯭ꯔꯥ ꯁꯨꯔꯕ ꯂꯩꯍꯥꯎꯅꯦ ꯅꯣꯏꯅ ꯍꯥꯏꯕꯗꯗꯤ ꯊꯥꯖꯔꯣꯏ ꯈꯣꯠꯂꯣꯏꯒꯥꯏ ꯍꯥꯏꯔꯒ ꯑꯗꯨꯃꯥꯏ ꯇꯥꯒꯠꯂꯛꯈꯤꯕ ꯑꯗꯨ ꯃꯥꯒꯤ ꯑꯗ ꯑꯩꯅ ꯀꯩꯀꯩ ꯃꯣꯏꯗ ꯊꯥꯒꯠꯂꯛꯄ ꯀꯩꯀꯩ ꯏꯕ ꯈꯣꯠꯄ ꯃꯌꯥꯝꯗꯨ ꯄꯥꯔꯨꯗ꯭ꯔꯦꯕ꯫ ꯑꯗꯣ ꯀꯩꯀꯩ ꯍꯥꯞꯄꯅꯣꯁꯨ ꯊꯑꯣꯏꯅꯁꯨ ꯍꯪꯉꯨꯗ꯭ꯔꯦ ꯍꯥꯏꯗꯤ ꯀꯩꯁꯨ ꯌꯥꯝ ꯃꯔꯨ ꯑꯣꯏꯕ ꯄꯣꯠ ꯑꯣꯏꯁꯤꯜꯂꯨꯗꯪꯅ ꯑꯗꯨ ꯁꯨꯝ ꯀꯣꯟꯅ ꯁꯨꯝ ꯅꯤꯡꯁꯤꯡꯉꯛꯄꯒꯤ ꯀꯩꯀꯩ ꯍꯥꯞꯆꯥꯅꯣꯒ ꯍꯥꯏꯕꯒ ꯑꯗꯨꯝ ꯅꯤꯡꯁꯤꯡꯉꯀꯥꯟꯗ ꯅꯪꯉꯣꯟꯗ ꯍꯪꯉꯛꯄ ꯋꯥꯅꯦꯕ꯫ ꯀꯣ ꯑꯗꯨꯗꯣ ꯂꯩꯔꯦ ꯅꯪ ꯆꯤꯅꯤ ꯆꯝꯄ꯭ꯔꯥꯒꯨꯝꯕꯗꯤ ꯍꯧꯔꯝꯕ꯭ꯔꯣ꯫
ꯆꯤꯅꯤ ꯆꯝꯄ꯭ꯔꯥꯁꯨ ꯍꯧꯔꯝꯃꯦ ꯆꯤꯅꯤ ꯆꯝꯄ꯭ꯔꯥꯒꯤ ꯃꯅꯝꯁꯤꯗꯤ ꯑꯦꯛꯇ ꯁꯦꯒꯥꯏꯕ ꯖꯥꯠꯅꯤꯍꯦ꯫ ꯁꯤꯅꯤ ꯆꯝꯄ꯭ꯔꯥ ꯑꯗꯒꯤ ꯊꯥꯕꯜꯂꯩ ꯊꯥꯕꯜꯂꯩꯁꯨ ꯍꯧꯔꯝꯃꯦꯕꯀꯣ꯫ ꯊꯥꯕꯜꯂꯩꯒꯤ ꯃꯅꯝꯒꯁꯤꯗꯤ ꯃꯅꯥꯛꯇ ꯅꯛꯁꯜꯂꯒ ꯅꯝꯇꯥꯗꯤ ꯌꯥꯝ ꯌꯥꯛꯑꯦꯕ ꯈꯪꯕ꯭ꯔ ꯃꯥꯁꯦ꯫ ꯑꯗꯨ ꯈꯤꯇꯪ ꯂꯥꯞ ꯇꯛꯅꯒ ꯑꯩꯈꯣꯏꯒꯤ ꯎ ꯀ-ꯃꯥꯂꯪꯕꯅ ꯍꯨꯝꯃꯛꯛꯄꯒꯤ ꯀꯩꯅꯣꯁꯦ ꯅꯨꯡꯁꯤꯠꯇꯒ ꯌꯥꯎꯔꯛꯄꯁꯦ ꯂꯥꯞꯇꯛꯅꯒ ꯇꯥꯕꯗꯗꯤ ꯌꯥꯝ ꯅꯨꯡꯁꯤꯕ ꯈꯪꯕ꯭ꯔꯥ ꯑꯗꯨꯒ ꯃꯅꯥꯛ ꯅꯛꯁꯤꯜꯂꯒ ꯅꯝꯕꯗꯗꯤ ꯍꯣꯏ ꯈꯌꯥꯛꯅꯔꯒ ꯑꯃꯨꯛ ꯅꯨꯡꯉꯥꯏꯇꯦꯕꯀꯣ ꯊꯥꯕꯜꯂꯩ ꯆꯤꯅꯤ ꯆꯝꯄ꯭ꯔꯥ ꯑꯗꯒꯤ ꯁꯤꯡꯒꯥꯔꯩ ꯁꯤꯡꯒꯥꯔꯩꯁꯨ ꯍꯧꯔꯝꯃꯦ ꯁꯤꯡꯒꯥꯔꯩꯁꯤꯅꯅꯦ ꯑꯍꯤꯡꯗ ꯈꯛꯇꯪ ꯁꯥꯠ ꯂꯩꯕ ꯃꯥꯁꯦ ꯈꯕ꯭ꯔꯥ꯫ ꯑꯗꯨꯒ ꯅꯣꯡꯉꯥꯜꯂꯛꯄꯗ ꯑꯗꯨꯝ ꯂꯩꯃꯥꯏꯗ ꯑꯗꯨꯝ ꯀꯦꯜꯂꯒ ꯑꯗꯨꯝ ꯂꯩꯔꯝꯃꯦꯕ ꯈꯝꯕꯔ ꯃꯥꯥꯁꯦ꯫ ꯃꯆꯨꯒ ꯑꯗꯨꯝ ꯐꯖꯕꯅꯤ ꯃꯆꯨꯒꯁꯤꯅ ꯑꯩꯈꯣꯏꯒꯤ ꯑꯉꯧꯕꯒ ꯑꯗꯒꯤ ꯀꯣꯝꯂꯥ ꯂꯣꯡ ꯃꯆꯨꯒ ꯑꯗꯨꯃꯥꯏꯅ ꯇꯧꯔꯒ ꯃ-ꯃꯈꯣꯛꯁꯤꯅ ꯀꯣꯝꯂꯥ ꯂꯣꯡ ꯑꯣꯏꯗꯣꯏꯅꯦꯕ ꯀꯣ ꯑꯗꯨ ꯃꯥꯒꯤ ꯂꯥꯏꯅꯥꯁꯤꯅ ꯑꯉꯧꯕ ꯑꯣꯏꯗꯣꯏꯅꯦꯕ ꯑꯗꯨꯃꯥꯏꯅ ꯍꯧꯔꯝꯃꯦ꯫ ꯑꯗꯒꯤ ꯂꯩꯗ ꯑꯇꯩꯇꯩ ꯀꯩ ꯂꯩꯔꯤ꯫ ꯑꯗꯨꯝ ꯂꯩꯗꯤ ꯑꯌꯥꯝꯅ ꯑꯗꯨꯒꯤ ꯑ-ꯑꯪꯀꯣꯠ ꯀꯥꯏꯅ ꯂꯩꯕꯀꯣ꯫ ꯑꯗꯒꯤ ꯀꯩ ꯍꯥꯏꯕ ꯃꯅꯝ ꯌꯥꯝ ꯅꯨꯡꯁꯤꯕ ꯑꯃꯁꯨ ꯂꯩꯕꯅꯤꯅꯦ ꯂꯩ ꯑꯩꯈꯣꯏꯒꯤ꯫ ꯎꯝ ꯀꯨꯟꯗꯣꯒꯤꯗꯤ ꯃꯥꯜꯂꯒꯀꯣ ꯀꯨꯟꯗꯣꯗꯤ ꯅꯠꯇꯕ ꯃꯥꯗꯨꯚꯇꯤꯁꯨ ꯅꯠꯇꯦ꯫ ꯃꯥꯗꯨꯚꯇꯤꯁꯨ ꯌꯥꯝ ꯅꯨꯡꯁꯤꯕꯀꯣ ꯃꯥꯗꯨꯚꯇꯤ ꯅꯠꯇꯕ ꯑꯃ ꯂꯩꯕꯅꯤꯅꯦ꯫ ꯑꯗꯒꯤ ꯆꯤꯒꯣꯡꯂꯩ ꯍꯧꯔꯝꯃꯤ ꯑ-ꯃꯥꯂꯤꯀꯥ ꯍꯥꯏꯕ ꯃꯥꯂꯤꯀꯥ꯫ ꯃꯥꯂꯤꯀꯥ ꯃꯅꯝ ꯃꯅꯝ ꯌꯥꯝ ꯅꯨꯡꯁꯤꯕꯅꯦ ꯑꯗꯒꯤ ꯀꯩꯅꯣ ꯆꯤꯒꯣꯡꯂꯩ ꯆꯤꯒꯣꯡꯂꯩꯩ ꯍꯥꯏꯁꯤꯅ ꯑꯩꯈꯣꯏꯒꯤ ꯎꯝ ꯂꯩꯁꯦ ꯑꯩꯈꯣꯏꯒꯤ ꯑ ꯀꯩꯅꯣ ꯑꯩꯈꯣꯏꯒꯤ ꯃꯇꯨꯝ ꯇꯥꯔꯒꯅꯦ ꯍꯪꯒꯥꯝꯄꯥꯥꯟ ꯃꯆꯨ ꯑꯣꯏꯗꯣꯏꯅꯦꯕꯀꯣ ꯕꯣꯟ ꯕꯣꯟ ꯕꯣꯟ ꯂꯥꯎꯔꯒꯅꯦ ꯑꯩꯈꯣꯏ ꯀ-ꯆꯥꯎꯁꯨ ꯆꯥꯎꯗꯕꯅꯦꯕ꯫ ꯑꯩꯈꯣꯏ ꯀꯃꯥꯏꯅ ꯍꯥꯏꯗꯣꯏꯅꯣ ꯃꯥꯁꯤꯕꯨ ꯃꯥꯔꯕꯣꯟ ꯃꯔꯨꯃꯨꯛ ꯆꯥꯎꯗꯣꯏꯅꯤ ꯃꯥꯁꯦ꯫ ꯑꯗꯨꯃꯥꯏꯅ ꯇꯧꯔꯒꯅꯦ ꯍꯪꯒꯥꯝꯄꯥꯟ ꯃꯆꯨ ꯑꯣꯏꯔꯒꯅꯦ ꯈꯪꯗꯦ ꯑꯗꯨꯁꯨꯨ ꯃꯅꯝ ꯌꯥꯝ ꯅꯨꯡꯁꯤꯌꯦ ꯅꯝꯃꯀꯥꯟꯗ꯫ ꯆ-ꯆꯤꯒꯣꯡꯂꯩꯗꯨꯗꯤ ꯄꯩꯒꯩ ꯑ ꯀꯩꯅꯣ ꯇꯧꯋꯤ ꯃꯥꯗꯤ ꯇꯤꯡꯈꯪꯁꯨ ꯄꯥꯜꯂꯦꯕ ꯈꯝꯕ꯭ꯔꯥ꯫ ꯑꯩꯈꯣꯏꯒꯤ ꯎꯖꯥꯎ ꯑꯣꯏ ꯀꯩꯑꯣꯏ ꯇꯧꯔ ꯍꯧꯋꯦ ꯃꯥꯁꯦ ꯈꯪꯕ꯭ꯔꯥ ꯂꯣꯏ ꯁꯨꯅꯕ ꯍꯧꯔꯝꯃꯤꯗ꯫ ꯃꯇꯝꯒꯤ ꯃꯇꯨꯡ ꯏꯟꯅ ꯃ-ꯖꯒꯥ ꯂꯩꯇꯕꯗꯒꯤ ꯁꯨꯝ ꯌꯥꯟꯊꯠꯀꯤ ꯁꯨꯝ ꯌꯥꯟꯊꯠꯀꯤ ꯁꯨꯝ ꯃꯥꯡꯈꯤꯕꯒꯤ ꯋꯥꯅꯤꯗ꯫
ꯎꯝ ꯍꯣꯏ ꯑꯈꯣꯏꯁꯨ ꯀꯣꯄꯥꯂꯦꯠ ꯑꯗꯨꯝ ꯍꯧꯔꯝꯃꯦ ꯑꯗꯣ ꯍꯧꯖꯤꯛ ꯇꯤ ꯑꯃꯨꯛ ꯑꯗꯨꯝ ꯂꯩꯌꯦꯌꯦ ꯑꯈꯣꯏꯗꯤ ꯑꯃꯨꯛ ꯂꯩꯀꯣꯟ ꯑꯃ ꯂꯩꯌꯦꯕ ꯈꯣꯠ ꯈꯨ ꯃꯅꯥꯇꯩ ꯈꯔ ꯆꯠꯂꯒ ꯑꯗꯨꯃꯥꯏꯅ ꯂꯩꯕꯗꯨꯗ ꯑꯈꯣꯏ ꯑꯩꯗꯤ ꯍꯥꯟꯅꯗꯤ ꯈꯪꯗꯦ ꯆꯤꯅꯤ ꯆꯝꯄ꯭ꯔꯥꯁꯦ ꯃꯅꯝ ꯀꯩꯀꯩ ꯅꯝꯃꯤꯅꯣ ꯈꯪꯗꯦꯕꯀꯣ ꯑꯗꯣ ꯍꯟꯗꯛꯇꯣ ꯅꯍꯥꯟ ꯈꯤꯇꯪ ꯍꯦꯛ ꯄ ꯑꯗꯨꯝ ꯍꯦꯛꯇꯤ ꯍꯦꯛꯄ ꯑꯗꯣ ꯃꯅꯝꯗꯣ ꯇꯥꯗꯕꯀꯣ ꯍꯟꯗꯛꯇꯤ ꯆꯤꯅꯤ ꯆꯝꯄꯥꯗꯣ ꯃꯇꯥ ꯆꯅꯗꯧꯅ ꯈꯤꯇꯪ ꯃꯥꯒꯤ ꯃꯆꯨꯗꯣ ꯍꯥꯏꯗꯤ ꯍꯪꯒꯄꯥꯟ ꯈꯤꯇꯪ ꯑꯣꯜꯂꯛꯄ ꯑꯃ ꯂꯩꯔꯝꯃꯦ ꯑꯗꯨꯒ ꯍꯦꯛꯑꯒ ꯄꯥꯏꯔ ꯅꯝꯃꯨꯀꯥꯟꯗ ꯍꯦꯛꯇ ꯑꯩꯗꯤ ꯃꯔꯨ ꯃꯥꯜꯂꯨꯔꯦꯕꯀꯣ ꯑꯗꯣ ꯌꯦꯡꯉꯨꯀꯥꯟꯗꯗꯤ ꯍꯦꯛꯇ ꯃꯅꯝꯁꯦ ꯅꯨꯡꯁꯤ ꯁꯤ ꯂꯩꯔꯝꯕꯅꯦꯃꯤ ꯀꯩ ꯍꯥꯏꯗꯨꯅꯣ ꯈꯪꯗ꯭ꯔꯦ ꯃꯅꯝꯗꯣ ꯌꯥꯝꯅ ꯑꯈꯣꯏꯒꯤ ꯆꯤꯅꯥꯔ ꯃꯅꯝꯒꯨꯝ ꯀꯩꯒꯨꯝ ꯇꯧꯔꯒ ꯌꯥꯝ ꯅꯨꯡꯁꯤꯕꯃ ꯐꯥꯎꯕꯗꯣ ꯑꯗꯨꯃꯥꯏ ꯑꯣꯏꯔꯝꯃꯦ ꯑꯗꯩ ꯍꯣꯏ ꯁꯤꯡꯒꯔꯩꯁꯨ ꯑꯗꯨꯝ ꯑꯈꯣꯏ ꯁꯤꯗ ꯑꯗꯨꯝ ꯍꯣꯠꯅꯔꯤꯑꯕꯀꯣ ꯑꯍꯤꯡꯒꯤ ꯁꯤꯡꯒꯔꯩꯒ ꯍꯥꯏꯅꯔꯤꯕꯅꯤ ꯊꯥꯕꯜꯂꯩꯁꯨ ꯑꯗꯨꯝ ꯍꯧꯅꯔꯦ ꯅꯣꯏꯗꯗꯤ ꯑꯃꯨꯛ ꯌꯥꯝ ꯆꯤꯟꯕꯅꯤꯅ ꯀꯩꯁꯨ ꯍꯧꯅꯔꯝꯃꯔꯣꯏꯀꯣ ꯑꯈꯣꯏ ꯁꯤꯗꯗꯤ ꯑꯃꯨꯛ ꯀꯩ ꯍꯥꯏꯅꯤ ꯂꯝ ꯂꯝꯍꯥꯡ ꯀꯩ ꯀꯩ ꯈꯔ ꯂꯩꯅꯔꯤꯕꯅ ꯊꯥꯕꯜꯂꯩ ꯍꯧ ꯐꯖꯅ ꯍꯧꯕ ꯃꯐꯝ ꯂꯩꯔꯤ ꯁꯤꯡꯒꯥꯔꯩ ꯐꯖꯅ ꯍꯣ ꯃꯐꯝ ꯂꯩꯔꯤ ꯑꯗꯨꯝ ꯂꯩꯔꯤꯗ ꯍꯥꯏꯕꯗꯤ ꯂꯩꯁꯤ ꯑꯗꯨꯝ ꯐꯖꯅ ꯍꯧꯔꯤꯕ ꯂꯩꯍꯥꯎꯁꯦ ꯍꯦꯛꯇ ꯎꯖꯥꯎ ꯑꯣꯖꯥꯎ ꯇꯧꯔꯒ ꯑꯗꯨꯃꯥꯏꯅ ꯍꯧꯔꯤꯑꯦ ꯍꯣꯏ ꯑꯩ ꯐꯔꯦ ꯑꯩ ꯊꯝꯒꯤꯒꯦ ꯀꯣ
ꯍꯣꯏ ꯍꯣꯏ